ꯍꯜꯂꯣ ꯍꯜꯂꯣ
ꯎꯝ ꯇꯥꯕ꯭ꯔꯣ ꯎꯝ ꯇꯥꯏꯌꯦ
ꯑꯣ ꯉꯁꯥꯏ ꯑꯩ ꯏꯃꯥꯟꯅꯕ ꯑꯃꯁꯨ ꯐꯣꯟ ꯇꯧꯔꯛꯑꯦ ꯑꯗꯨꯒ ꯃꯥꯗꯤ ꯇꯥꯗꯦ ꯍꯥꯟꯅ ꯍꯥꯏꯕꯀꯣ
ꯎꯝ ꯐꯖꯟ ꯇꯥꯏ
ꯇꯤꯟ ꯌꯣꯠꯀꯦ ꯌꯦꯡꯉꯣ ꯈꯅꯥꯎꯒꯤ ꯌꯣꯠꯄꯒꯤ ꯃꯈꯣꯟꯗ ꯇꯥꯕ꯭ꯔꯥ ꯌꯦꯡꯉꯨꯀꯣ
ꯎꯝ
ꯇꯥꯕ꯭ꯔꯣ
ꯁꯛꯇꯥꯅꯤ ꯀꯥꯏꯅ ꯇꯥꯏ
ꯐꯔꯦ ꯇꯥꯔꯞꯇꯤꯅ ꯌꯥꯝ ꯐꯔꯦ ꯃꯤꯗꯤ ꯄꯩꯁꯥ ꯇꯥꯟꯕꯁꯨ ꯌꯥꯝ ꯀꯜꯂꯤꯀꯣ
ꯎꯝ ꯉꯛ ꯀꯜꯂꯝꯅꯤꯗ ꯑꯩꯉꯣꯟꯗꯩꯗꯤ ꯍꯥꯏꯕꯥꯎ ꯍꯥꯏꯗꯣꯛꯅꯤꯡꯉꯝꯃꯣꯏ
ꯀꯟꯗꯦ ꯑꯈꯣꯏꯗꯤ
ꯑꯩꯁꯦ
ꯀꯩꯅꯣ
ꯑꯁꯤꯗ ꯑꯩꯈꯣꯏ ꯃꯅꯥꯛꯇꯥ ꯎꯡ ꯌꯣꯡ ꯈꯔ ꯌꯣꯛꯑꯦꯕꯀꯣ
ꯎꯝ ꯃꯔꯣꯟ ꯃꯔꯣꯟ ꯊꯣꯛꯄ꯭ꯔꯣ ꯃꯔꯣꯟ ꯊꯣꯛ ꯇꯥꯕ꯭ꯔꯣ
ꯃꯔꯣꯟ ꯊꯣꯛꯄꯅꯤ
ꯎꯝ ꯑꯆꯥ ꯆꯥ ꯌꯥꯝ ꯐꯩꯅꯦ ꯅꯨꯄꯥꯔꯥ ꯅꯨꯄꯤꯔꯥ ꯌꯣꯡꯗꯣ
ꯑꯅꯤꯃꯛ ꯅꯨꯄꯥꯅꯦ ꯑꯩꯅ ꯄꯣꯔꯒ ꯍꯦꯛ ꯇꯨꯝꯍꯟꯕ ꯑꯥ ꯑꯩꯅ ꯑꯗꯨꯝ ꯐꯃꯨꯡꯗ ꯍꯦꯛ ꯇꯨꯝꯍꯜꯂꯦꯕ ꯃꯣꯏꯁꯦ ꯑꯗꯣ ꯎꯝ ꯎꯝ ꯇꯨꯝꯃꯣ ꯇꯨꯝꯒꯦ ꯍꯥꯏꯅ ꯅꯤꯡꯉꯥꯏꯇꯧꯕꯅꯦꯕ ꯉꯁꯥꯏꯗꯩ ꯅꯤꯡꯉꯥꯏ ꯇꯧ ꯇꯧꯔꯒ ꯑꯗꯨ ꯇꯨꯝꯍꯜꯂꯒ ꯇꯨꯝꯗꯤꯌꯦ ꯑꯗꯨꯒꯤ ꯈꯣꯏꯁꯦ ꯃꯩꯁꯨ ꯂꯥꯛꯇꯕꯀꯣ ꯌꯥꯝ ꯋꯥꯕ ꯀꯥꯡꯅ ꯌꯥꯝꯕꯒ ꯁꯥꯅ ꯁꯥꯕꯒ ꯀꯥꯡ ꯌꯥꯝꯃꯤꯉꯩꯁꯤꯗ ꯑꯥ ꯃꯩ ꯃꯨꯠꯂꯤꯉꯩꯁꯤꯗ ꯑꯃꯨꯛ ꯀꯥꯡꯈꯟꯗꯣ ꯊꯥꯗꯔꯗꯤ ꯃꯣꯏꯗꯤ ꯇꯨꯝꯃꯣꯏꯕ
ꯎꯝ ꯑꯣ
ꯑꯗꯣ ꯉꯔꯥꯡ ꯕꯣꯜ ꯌꯦꯡꯕ꯭ꯔꯥ
ꯌꯦꯡꯉꯦ
ꯑꯩꯗꯤ ꯌꯥꯝ ꯁꯥꯎꯅꯤꯡꯉꯤꯗ ꯑꯔꯖꯦꯟ ꯀꯩꯅꯣ ꯏꯖꯤꯞ ꯈꯣꯏꯗꯣ ꯉꯝꯗꯕꯗꯨꯀꯣ ꯍꯥꯏꯕꯗꯤ ꯔꯦꯐ꯭ꯔꯤꯗꯨꯁꯨ ꯃꯤꯆꯪ ꯃꯤꯈꯥꯢ ꯂꯩꯕ ꯃꯥꯜꯂꯤꯗ
ꯈꯤꯇꯪꯗꯤ ꯑꯗꯨꯝ ꯈꯜꯂꯝꯅꯤꯗ ꯑꯗꯨ ꯑꯣꯏꯔꯁꯨ ꯎꯍꯧꯕ ꯍꯥꯏꯕꯗꯨꯅꯤ
ꯑꯗꯨꯗꯤ ꯃꯤꯠ ꯑꯗꯨꯗꯤ ꯃꯤꯠ ꯅꯥ ꯇꯥ ꯃꯅꯥ ꯇꯥꯗꯕꯤꯗ ꯃꯃꯤꯠ ꯃꯅꯥ ꯇꯥꯗꯕ ꯈꯣꯏ ꯃꯃꯤꯠ ꯎꯕ ꯈꯣꯏꯗꯤ ꯑꯗꯨꯝ ꯌꯦꯡꯕ ꯀꯥꯟꯗ ꯑꯗꯨꯝ ꯃꯣꯏꯁꯨ ꯈꯪꯉꯝꯒꯅꯤꯗ ꯁꯤꯗꯤ ꯃꯤꯆꯪ ꯃꯤꯈꯥ ꯂꯩ ꯍꯥꯏꯅꯀꯣ
ꯎꯝ ꯑꯗꯨ
ꯀꯔꯤꯅꯣ ꯅꯪ ꯕꯦꯛꯒ꯭ꯔꯥꯎꯟꯒꯤ ꯃꯈꯣꯟꯁꯦ ꯌꯥꯝ ꯇꯥꯏꯅꯦ
ꯑꯗꯨꯅꯦ ꯑꯩꯈꯣꯏ ꯎꯝ ꯑꯆꯥꯄꯣꯠ ꯄꯤꯔꯒ ꯍꯧꯖꯤꯛ ꯐꯝꯍꯟꯒ꯭ꯔꯦ ꯃꯤꯊꯥꯏ ꯄꯤꯕ ꯍꯧꯖꯤꯛꯇꯤ ꯃꯈꯣꯟ ꯊꯣꯛꯑꯔꯣꯏ
ꯅꯪ ꯌꯨꯝ ꯄꯥꯜꯂꯕ꯭ꯔꯣ
ꯄꯥꯜꯂꯦ
ꯅꯪꯗꯤ ꯄꯥꯟꯗ꯭ꯔꯤꯕꯣ ꯑꯉꯥꯡ ꯑꯍꯨꯝ ꯁꯨꯔꯦ
ꯑꯣ
ꯌꯥꯝꯗꯦꯗ ꯑꯍꯨꯝ ꯈꯛꯇꯅꯤ ꯍꯥꯏꯕꯗꯨꯅꯤ
ꯑꯣ ꯌꯥꯝ ꯐꯩꯅꯦ ꯑꯉꯥꯡꯁꯦ ꯑꯗꯨꯝ ꯄꯨꯡ ꯄꯣꯛ ꯄꯣꯛꯄ ꯃꯥꯂꯤꯅꯦ ꯃꯄꯥꯒꯤ ꯃꯁꯛꯇꯤ ꯈꯪꯅꯤꯡꯈ꯭ꯔꯦꯗ
ꯕꯕꯥ ꯀꯩꯩꯒꯤꯅꯣ
ꯑꯗꯨꯝ ꯂꯩꯗ꯭ꯔꯥ ꯃꯄꯥꯗꯣ ꯑꯩꯉꯣꯟꯗꯩ ꯍꯦꯟꯅ ꯁꯛ ꯐꯖꯕ꯭ꯔꯥ ꯍꯥꯏꯕꯗꯨ ꯌꯦꯡꯅꯤꯡꯕꯅꯤꯗ
ꯅꯪꯉꯣꯟꯗꯩꯗꯤ ꯐꯖꯔꯝꯅꯤꯗ
ꯌꯥꯝ ꯐꯩꯩꯅꯦ ꯑꯗꯣ
ꯀꯔꯤ ꯏꯟꯁꯥꯡ ꯆꯥꯒꯦ ꯅꯪ
ꯉꯁꯤꯗꯤ ꯀꯔꯤ ꯍꯤꯟꯖꯥꯡꯅꯣ ꯑꯩꯅ ꯆꯥꯕꯗꯣ ꯑꯩꯅ ꯄꯨꯔꯛꯄꯗꯤ ꯈꯪꯉꯦ ꯌꯦꯟ ꯑꯉꯧꯕ ꯑꯃꯈ ꯀꯣ
ꯎꯝ
ꯑꯗꯨ ꯑꯁ ꯀꯥꯥꯎꯈꯔ꯭ꯦꯗꯥ
ꯑꯈꯣꯏꯗꯤ ꯕꯤꯟꯁ ꯍꯥꯏ ꯕꯤꯟꯁ
ꯑꯣ ꯑꯣ ꯑꯈꯣꯏꯁꯨ ꯕꯤꯟꯁꯅꯦꯕ ꯕꯤꯟꯁ
ꯆꯞ ꯃꯥꯟꯅꯔꯝꯃꯦ ꯕꯤꯟꯁ ꯆꯥꯏ ꯑꯈꯣꯏꯁꯨ
ꯎꯝ
ꯑꯗꯣ ꯅꯪꯗꯤ ꯆꯍꯤ ꯀꯌꯥ ꯁꯨꯔꯒꯦ
ꯑꯩꯅꯦ ꯆꯍꯤ ꯀꯨꯟꯊ꯭ꯔꯥ ꯁꯨꯔꯛꯀꯗꯧꯔꯦ
ꯑꯣ
ꯆꯍꯤ ꯀꯨꯟꯊ꯭ꯔꯥ ꯁꯨꯔꯅꯤ
ꯎꯝ
ꯑꯣ ꯑꯗꯨꯗꯤ ꯅꯪ ꯑꯥꯡ ꯈꯔ ꯑꯉꯥꯡ ꯑꯣꯏꯕ ꯀꯥꯟꯗ ꯌꯨꯝ ꯄꯥꯟꯕ ꯃꯥꯜꯂꯦꯅꯦꯀꯣ
ꯍꯣ ꯍꯣꯏ ꯑꯩ ꯆꯍꯤ ꯃꯉꯥ ꯁꯨꯔꯦ ꯌꯨꯝ ꯄꯥꯟꯕ
ꯆꯍꯤ ꯃꯉꯥꯗ ꯑꯍꯨꯝ ꯑꯉꯥꯡ ꯑꯍꯨꯝ ꯍꯥꯏꯕꯗꯤ ꯌꯥꯝꯗꯤ ꯊꯨꯏꯀꯣ
ꯍꯥ
ꯎꯝ ꯍꯣꯠꯅꯕꯥ ꯀꯟꯕ ꯃꯥꯜꯂꯦꯅꯦ ꯅꯣꯏꯒꯤ ꯅꯨꯄꯥꯒꯤ ꯃꯁꯛꯇꯣ ꯑꯩ ꯑꯃꯨꯇꯪ ꯏꯟꯇꯔꯚꯤꯌꯨ ꯂꯧꯅꯤꯡꯕ
ꯑꯁ ꯅꯪꯗꯤ ꯌꯨꯝ ꯄꯥꯟꯗ꯭ꯔꯤꯕꯣ ꯍꯥꯏꯁꯤꯕꯣ
ꯑꯁ ꯀꯗꯥꯗꯒꯤ ꯌꯨꯝ ꯄꯥꯟꯕꯒꯤ ꯋꯥꯔꯤ ꯇꯣꯛꯈꯣꯗ
ꯀꯩꯒꯤꯅꯣ
ꯌꯨꯝ ꯄꯥꯜꯂꯒ ꯀꯩ ꯇꯧꯅꯦ
ꯑꯗꯣ ꯅꯪꯗꯤ ꯍꯧꯖꯤꯛ ꯀꯗꯥꯏ ꯆꯠꯂꯤꯅꯣ
ꯑꯩ ꯊꯕꯛ ꯆꯠꯂꯤꯌꯦ
ꯅꯪ ꯅꯆꯥ ꯅꯆꯥꯗꯣ ꯅꯨꯄꯥ ꯀꯌꯥꯅꯣ ꯅꯨꯄꯤ ꯀꯌꯥꯅꯣ
ꯅꯨꯄꯥ ꯑꯅꯤ ꯅꯨꯄꯤ ꯑꯃ
ꯅꯨꯄꯥ ꯑꯅꯤ ꯅꯨꯄꯤ ꯑꯃ
ꯎꯝ
ꯑꯣ ꯌꯥꯏꯅꯦ ꯌꯥꯝ ꯐꯩꯅꯦ ꯑꯗꯨꯗꯤ ꯅꯪꯁꯨ ꯆꯞ ꯆꯥꯔꯦꯅꯦ
ꯆꯞ ꯆꯥꯕꯅꯦ ꯑꯩꯗꯤ ꯅꯨꯄꯥꯁꯦ ꯄꯥꯝꯖꯕ ꯍꯥꯏꯕ ꯇꯥꯔꯦ ꯑꯉꯥꯡꯁꯦꯀꯣ ꯍꯥꯏꯕꯗꯤ ꯅꯨꯄꯥ ꯍꯥꯏ ꯁꯤ ꯌꯥꯎꯗꯕ ꯌꯥꯗꯦꯕꯀꯣ
ꯃꯥꯅꯦ ꯃꯥꯅꯦ
ꯑꯗꯨꯗ ꯄꯥꯥꯝꯃꯟꯕꯩꯔꯥ ꯈꯪꯗꯦ ꯏꯁꯣꯔꯅ ꯑꯗꯨꯝ ꯑꯩꯉꯣꯟꯗ ꯑꯅꯤ ꯄꯤꯕꯤꯔꯦ
ꯑꯩꯉꯣꯟꯗꯁꯨ ꯐꯣꯝꯂꯥ ꯈꯔ ꯇꯥꯛꯄꯤꯌꯨꯅꯦ
ꯑꯩ ꯈꯪꯗꯦꯗ ꯑꯗꯨꯗꯤ ꯑꯩ ꯅꯨꯄꯥꯗ ꯍꯪꯕ ꯇꯥꯔꯅꯤ
ꯑꯩꯅ ꯍꯥꯏꯕꯗꯤ ꯁꯣꯝꯅ ꯍꯥꯏꯕꯗꯤ ꯑꯉꯥꯡ ꯀꯩꯅꯣ ꯇꯧꯕꯤꯕ ꯑꯉꯥꯡ ꯅꯨꯄꯥ ꯑꯃ ꯅꯨꯄꯤ ꯑꯃ ꯁꯨꯃꯥꯏꯅ ꯄꯣꯛꯄꯁꯦ ꯀꯝꯃꯥꯅ ꯑꯣꯀꯦ ꯍꯥꯏꯕꯗꯣ
ꯑꯧꯗꯤ ꯎꯝ ꯂꯥꯏ ꯈꯨꯔꯨꯝꯕ ꯑꯗꯨꯝ ꯃꯊꯧ ꯇꯥꯏ
ꯑꯣ ꯌꯥꯏꯅꯦ ꯑꯗꯣ
ꯑꯩꯈꯣꯏ ꯎꯝ ꯑꯉꯥꯡ ꯃꯔꯛꯇ ꯈ꯭ꯋꯥꯏꯗꯒꯤ ꯑꯇꯣꯝꯕꯁꯦ ꯌꯥꯝ ꯁꯥꯊꯤꯕꯀꯣ
ꯎꯝ
ꯑꯗꯨꯒꯤ ꯃꯥꯅ ꯁꯥꯊꯤꯕꯁꯦ ꯍꯥꯏꯔꯨꯅꯨ ꯃꯁꯤ ꯃꯥꯁꯦ ꯅꯩꯔꯕꯅꯤ ꯁꯥꯎꯕꯁꯨ ꯌꯥꯝ ꯍꯩꯔꯦ
ꯑꯣ ꯑꯩ ꯑꯩꯈꯣꯏꯒꯤ ꯏꯁꯇꯥꯐ ꯑꯉꯥꯡ ꯑꯃꯒ ꯋꯥꯔꯤ ꯁꯥꯟꯅꯍꯟꯒꯦꯀꯣ ꯑꯩ ꯁꯤꯗ ꯊꯕꯛ ꯑꯃ ꯇꯧꯒꯦ꯫
ꯑꯗꯨꯃꯥꯏꯅ ꯇꯧꯅꯨꯅꯦ꯫
ꯄꯣꯠꯇꯤ? ꯍꯂꯣ?
ꯀꯅꯥꯅꯣ ꯁꯤꯕꯣ? ꯀꯅꯥꯅꯣ?
ꯑꯩꯔꯣ? ꯑꯩ ꯀꯩꯅꯣꯅꯦ, ꯖꯦꯝꯁꯀꯤ ꯐ꯭ꯔꯦꯟꯅꯦ꯫
ꯑꯣ꯫ ꯅꯨꯡꯉꯥꯔꯤꯌꯦ꯫
ꯅꯨꯡꯉꯥꯏꯔꯤꯌꯦ
ꯍꯣꯏ꯫
ꯆꯥꯛ ꯆꯥꯔꯕꯣ?
ꯆꯥꯔꯦ꯫
ꯑꯣ ꯅꯣꯏꯗꯤ ꯀꯥꯏꯗꯒꯤꯅꯣ ꯌꯨꯝꯗꯤ?
ꯌꯨꯝꯁꯦ.. ꯑꯥ ꯀꯩꯅꯣꯗꯩꯅꯦ ꯎꯝ ꯑꯧ
ꯏꯝꯐꯥꯜꯗꯒꯤ ꯈꯔ ꯂꯥꯞꯅ ꯂꯩꯕ꯭ꯔꯣ?
ꯑꯥꯎ
ꯑꯣ ꯅꯣꯡ ꯅꯣꯡꯒꯨꯝꯕꯗꯤ ꯆꯨꯕ꯭ꯔꯣ?
ꯅꯣꯡꯗꯤ ꯉꯁꯥꯏ ꯈꯔ ꯈꯔꯗꯤ ꯇꯥꯔꯝꯃꯦ ꯍꯧꯖꯤꯛꯇꯤ ꯆꯨꯗꯦ꯫
ꯀꯩꯩ ꯏꯟꯖꯥꯡ ꯆꯥꯒꯦ ꯉꯁꯤ?
ꯉꯁꯤꯁꯦ ꯎꯝ ꯕꯤꯟꯁ ꯊꯣꯡꯕ ꯑꯃ꯫ ꯆꯥꯏ ꯌꯦꯟ ꯉꯧꯕ ꯑꯝ ꯍꯣꯏ ꯑꯩ ꯍꯣꯏ ꯎꯝ꯫ ꯅꯪ ꯀꯔꯤ ꯅꯪ ꯌꯦꯟ ꯆꯥꯕ꯭ꯔꯣ?
ꯆꯥꯏꯗ ꯌꯦꯟꯁꯨ ꯆꯥꯏ꯫ ꯌꯦꯟ ꯑꯣꯛꯀ ꯀꯩꯅꯣꯒ ꯑꯝ ꯁꯤ ꯍꯪꯒꯥꯥꯝꯒ ꯇꯧꯔꯒ ꯀꯣ ꯀꯪꯅ ꯉꯧꯕꯗꯣ ꯑꯗꯨ ꯌꯥꯝ ꯆꯥꯅꯤꯡꯉꯦ ꯅꯁꯤꯗꯤ꯫
ꯆꯥꯁꯤꯅꯦ ꯅꯣꯡꯃ꯫
ꯆꯥꯁꯤꯅꯦ? ꯅꯪꯗꯤ ꯑꯩ ꯈꯪꯁꯨ ꯈꯪꯗꯅ ꯀꯃꯥꯏꯅ ꯆꯥꯗꯣꯏꯕ?
ꯑꯦ ꯎꯅꯕ ꯌꯥꯏ ꯊꯦꯡꯅꯕ ꯌꯥꯏ ꯅꯝꯕꯔ ꯂꯩꯔꯗꯤ ꯀꯔꯤꯅꯣ꯫
ꯑꯣ ꯌꯥꯏ ꯌꯥꯏ ꯆꯥꯁꯦ ꯆꯥꯁꯦ ꯑꯗꯨꯗꯤ꯫ ꯌꯥꯏ ꯌꯥꯏ ꯆꯥꯁꯦ ꯆꯥꯁꯦ ꯑꯗꯨꯗꯤ ꯕꯥꯞ ꯇꯥꯔꯨꯗ꯭ꯔꯦ꯫ ꯆꯥꯕ ꯌꯥꯏꯌꯦ ꯑꯩ ꯌꯥꯝ ꯄꯥꯝꯃꯦ ꯑꯗꯨ ꯀꯪꯅ ꯉꯧꯕꯗꯣ ꯈꯪꯕ꯭ꯔꯥ ꯅꯣꯡꯒ ꯆꯨꯔꯀꯥꯟꯗ꯫ ꯑꯗꯨ ꯌꯥꯝ ꯄꯥꯝꯃꯦ ꯑꯩ ꯑꯣꯛꯀ ꯗꯨꯒ ꯌꯦꯟꯗꯁꯨ ꯀꯩꯅꯣꯗ ꯎꯝ ꯍꯪꯒꯥꯝꯅꯒ ꯉꯧꯕꯗꯣ꯫
ꯎꯝ
ꯑꯩꯒꯤ ꯐꯦꯚ꯭ꯔꯥꯏꯠꯅꯦ ꯑꯗꯨ꯫
ꯋꯥꯏꯗ ꯉꯁꯤ ꯊꯕꯛꯁꯦ꯫
ꯍꯣꯏ꯫ ꯀꯔꯤ ꯌꯥꯝ ꯂꯩꯕ꯭ꯔꯣ ꯊꯕꯛ?
ꯑꯁ ꯊꯕꯛꯁꯦ ꯌꯥꯝ ꯂꯩꯌꯦꯅꯦ ꯃꯇꯝꯅ ꯀꯣꯅꯗꯦ꯫
ꯉꯔꯥꯡꯗꯤ ꯉꯟꯅ ꯍꯜꯂꯛꯄꯗꯥꯏ ꯅꯣꯏ?
ꯅꯔꯥꯡꯗꯤ ꯍꯜꯂꯛꯑꯦꯕ ꯅꯔꯥꯡꯗꯤ ꯕꯟ ꯂꯩꯌꯦꯗꯅꯀꯣ꯫
ꯑꯣ ꯑꯣ
ꯎꯝ ꯕꯟ ꯂꯩ ꯑꯗꯨ ꯉꯁꯤꯗꯤ ꯑꯃꯨꯛ ꯍꯥꯡꯉꯦꯕ꯫
ꯎꯝ
ꯍꯥꯡꯉꯦ ꯍꯥꯏꯔꯁꯨ ꯎꯝ ꯀꯩꯅꯣ ꯇꯧꯋꯦꯕ ꯊꯕꯛꯁꯦ ꯌꯥꯝꯃꯦꯕ꯫
ꯎꯝ
ꯗꯨꯒꯤꯅꯤꯗꯥ ꯆꯥꯛ ꯆꯥꯛꯁꯨ ꯂꯥꯝꯃꯦ ꯑꯃꯨꯛ ꯆꯥꯛ ꯆꯥꯕꯝ ꯈꯪꯗ꯭ꯔꯦ꯫ ꯈꯔꯗꯤ ꯊꯦꯡꯗꯣꯏ ꯃꯥꯜꯂꯦ꯫
ꯑꯣ ꯆꯥꯛ ꯆꯥꯗ꯭ꯔꯤꯕꯣ ꯍꯥꯏꯁꯤꯕꯣ꯫
ꯑꯩꯗꯤ ꯆꯥꯗ꯭ꯔꯤꯗꯥ ꯑꯌꯨꯛꯇ ꯑꯌꯨꯛꯇ ꯈꯤꯇꯪ ꯆꯥꯔ ꯂꯥꯛꯄ ꯌꯨꯝꯗꯒꯤ ꯆꯥꯛ ꯂꯥꯝꯒꯔ꯭ꯦ ꯑꯃꯨꯛꯀ꯫ ꯑꯩꯕꯨꯗꯤ ꯇꯤꯐꯤꯟꯕꯨꯗꯤ ꯄꯨꯔꯛꯑꯦ ꯑꯗꯨ ꯊꯕꯛꯁꯦ ꯌꯥꯝꯕꯒꯤ ꯆꯥꯐꯝ ꯈꯪꯗ꯭ꯔꯦꯗ ꯑꯩ꯫
ꯑꯣ ꯃꯇꯝ ꯂꯩꯇ꯭ꯔꯦꯕ꯫
ꯎꯝ ꯃꯇꯝ ꯂꯩꯇ꯭ꯔꯦ ꯍꯣꯏ ꯑꯁꯦꯡꯕꯗꯨ ꯍꯥꯏꯕ ꯌꯥꯔꯦ꯫ ꯊꯕꯛꯁꯦꯀꯣ ꯀꯩꯅꯣ ꯈꯔ ꯉꯟꯅ ꯂꯣꯏꯁꯤꯟꯒꯦ ꯈꯟꯕ ꯅꯨꯃꯤꯠꯇ ꯑꯗꯨꯝ꯫ ꯎꯝ ꯖꯃꯤꯂꯥꯗꯧ ꯂꯩꯕ ꯂꯦꯕꯔ ꯂꯩꯕ ꯑꯣꯏ ꯀꯩꯅꯣ ꯄꯣꯠ ꯂꯩꯇꯕ ꯑꯣꯏ꯫ ꯗꯨꯝ ꯊꯦꯡꯗꯣꯏꯅꯦꯕ꯫
ꯍꯣꯏ
ꯇꯟꯕ ꯑꯝ ꯌꯥꯎꯁꯤꯜꯂꯛꯑꯦ ꯗꯨꯒꯤ
ꯎꯝ
ꯑꯉꯥꯡꯗꯤ ꯁ꯭ꯀꯨꯜ ꯆꯠꯄ꯭ꯔꯣ꯫ ꯑꯉꯥꯡ ꯁ꯭ꯀꯨꯜ ꯆꯠꯄ꯭ꯔ ꯑꯉꯥꯡ
ꯆꯠꯂꯦ ꯍꯣꯏ
ꯑꯅꯤꯃꯛ
ꯆꯠꯂꯦ ꯑꯃꯨꯛ ꯍꯜꯂꯛꯑꯦ꯫ ꯆꯠꯂꯒ ꯍꯜꯂꯛꯑꯦ ꯄꯨꯡ ꯕꯥꯔꯣ ꯃꯈꯥꯏꯗ ꯊꯥꯕꯀꯣ꯫
ꯀꯔꯤꯕꯥ ꯫
ꯄꯨꯡ ꯕꯥꯔꯣ ꯃꯈꯥꯏꯗ ꯊꯥꯏꯌꯦꯕ꯫
ꯁꯨꯇꯤꯔꯣ꯫
ꯎꯝ
ꯑꯣ ꯆꯠꯄꯗꯤ ꯄꯨꯡ ꯀꯌꯥ ꯆꯠꯂꯦ꯫
ꯄꯨꯡ ꯑꯥ ꯅꯤꯄꯥꯟ ꯃꯈꯥꯏ꯫
ꯑꯣ ꯌꯥꯝ ꯀꯨꯏꯅꯗꯤ ꯇꯧꯗꯦꯅꯕꯣ
ꯎꯝ ꯑꯉꯥꯡꯅꯤꯅꯀꯣ
ꯎꯝ ꯌꯥꯏ ꯌꯥꯏ ꯅꯨꯡꯇꯤꯒꯤ ꯃꯣꯏ ꯁꯦꯇꯔꯗꯦ ꯒꯨꯝꯕ ꯑꯣꯐ ꯂꯩꯕ꯭ꯔꯥ ꯑꯉꯥꯡꯒꯤ꯫
ꯁꯦꯀꯦꯟ ꯁꯇꯔꯗꯦ ꯂꯩꯌꯦ꯫
ꯅꯠꯇꯦ ꯁꯦꯀꯦꯟ ꯁꯦꯇꯔꯗꯦ ꯅꯠꯇꯕ꯫
ꯑꯇꯣꯞꯄ ꯁꯇꯔꯗꯦꯔꯣ ꯂꯩꯇꯦ ꯗꯨꯗꯤ꯫
ꯑꯣꯂꯩꯇꯦ
ꯎꯝ
ꯑꯣ
ꯃꯣꯏ ꯁ꯭ꯀꯨꯜꯗꯣ ꯑꯁ ꯑ ꯊꯥꯏꯅꯗꯤ ꯂꯩꯔꯝꯗꯕꯅꯦ ꯍꯧꯖꯤꯛ ꯑ
ꯅꯠꯇꯦ ꯁ꯭ꯀꯨꯜ ꯈꯔꯒꯤꯗꯤꯀꯣ꯫ ꯑ ꯍꯨꯖꯤꯛꯁꯨ ꯎꯝ ꯅꯠꯇꯦ ꯅꯠꯇꯦ ꯑ ꯍꯣꯏ ꯐꯥꯔꯁ ꯁꯦꯇꯔꯗꯦ ꯑꯗꯣ ꯎꯝ ꯈꯔ ꯁ꯭ꯀꯨꯜꯒꯤꯗꯤ ꯈꯔ ꯑꯗꯨꯝ ꯁꯨꯇꯤ ꯊꯥꯏꯕ ꯋꯤꯀꯦꯟꯁꯦ꯫ ꯑꯗꯨ ꯃꯣꯏ ꯁꯀꯨꯜꯗꯤ ꯑꯃꯨꯛ ꯀꯩꯅꯣ ꯇꯧꯋꯦ ꯍꯥꯏ ꯊꯥꯗꯦꯍꯥꯏ ꯫ ꯄꯩꯁꯥꯁꯨ ꯌꯥꯝ ꯌꯥꯝ ꯂꯧꯋꯦ ꯍꯥꯏꯌꯦ ꯑꯩꯉꯣꯟꯗ꯫
ꯎꯝ ꯃꯣꯏ ꯁ꯭ꯀꯨꯜꯁꯦ ꯀꯩꯅꯣꯅꯤꯗ ꯌꯥꯝꯅ ꯎꯝ ꯀꯩ ꯍꯥꯏꯁꯤꯔꯥ ꯁꯤ ꯕꯤ ꯑꯦꯁ ꯁꯤꯁꯨ ꯑꯣꯏꯕ ꯑꯗꯨꯒꯥ ꯎꯝ ꯁꯨꯇꯤꯁꯨ ꯌꯥꯝ ꯄꯤ ꯎꯝ ꯑꯥ ꯊꯥꯏꯅꯗꯤ ꯁꯦꯀꯦꯟ ꯁꯦꯇꯔꯗꯦ ꯐꯥꯎ ꯄꯤꯔꯝꯗꯦ ꯃꯣꯏ ꯁꯦꯇꯔꯗꯦ ꯁꯤꯗ ꯁꯨꯡꯉꯩ ꯂꯩꯇꯦ
ꯎꯝ
ꯂꯥꯁ ꯏꯌꯔꯗꯥꯒꯤ ꯍꯧꯕꯅꯦ
ꯑꯣ ꯐꯩꯌꯦꯗ ꯑꯉꯥꯡꯅꯦꯅ ꯁꯨꯇꯤꯁꯨ ꯈꯔ ꯄꯤꯗꯕ ꯌꯥꯗꯦꯕꯀꯣ
ꯎꯝ
ꯑꯗꯨꯃꯥ ꯍꯧꯖꯤꯛ ꯄꯨꯡ ꯀꯌꯥ ꯍꯧꯒꯠꯀꯦ ꯑꯌꯨꯛꯇꯥ ꯊꯦꯡꯅ ꯑꯗꯨꯝ ꯍꯧꯒꯠꯄ꯭ꯔꯥ
ꯇꯨꯝ ꯄꯨꯡ ꯇꯔꯨꯛ ꯇꯔꯨꯛ ꯃꯈꯥꯏ ꯑꯗꯨꯇꯥꯥꯔꯗꯤ ꯑꯗꯨꯝ ꯄꯨꯡ ꯇꯔꯦꯠ ꯑꯗꯨꯋꯥꯏꯗ ꯍꯧꯒꯠꯄꯥ ꯑꯗꯨꯝ
ꯖꯤꯝꯁꯨ ꯖꯤꯝꯁꯨ ꯍꯥꯏꯗꯤ ꯑꯩ ꯑꯌꯨꯛꯇꯥ ꯆꯠꯂꯤꯕ ꯃꯥ ꯍꯧꯒꯠꯄ ꯉꯝꯗꯦ ꯍꯥꯏꯌꯦ
ꯎꯝ